ꯍꯂꯣ ꯑ ꯇꯥꯔꯦ ꯍꯣꯏ
ꯑꯣ ꯐꯖꯟꯅ ꯇꯥꯏꯀꯣ
ꯍꯣꯏ ꯍꯣꯏ
ꯑꯣ ꯀꯩꯗꯧꯔꯝꯃꯤꯅꯣ
ꯍꯧꯖꯤꯛ ꯍꯤꯞꯄ ꯂꯣꯏꯔꯒ ꯍꯧꯒꯠꯂꯒ ꯉꯍꯥꯛ ꯐꯝꯃꯒ ꯂꯩꯌꯦ
ꯑꯦ ꯅꯣꯡ ꯇꯥꯕ꯭ꯔꯥ
ꯅꯣꯡ ꯇꯥꯗ꯭ꯔꯦ ꯅꯣꯡ ꯃꯪꯉꯒ ꯅꯨꯡꯁꯤꯠ ꯁꯤꯜꯂꯒ ꯂꯩꯑꯦ
ꯑꯁ ꯑꯩꯈꯣꯏ ꯁꯤꯔꯣꯝꯁꯤꯗꯁꯨ ꯅꯨꯡꯁꯤꯠꯄꯨꯗꯤ ꯄꯥꯛ ꯀꯟꯅ ꯁꯤꯠꯇꯦ ꯑꯗꯨꯕꯨ ꯅꯣꯡꯗꯤ ꯃꯪꯉꯦ
ꯑꯣ ꯍꯣꯔꯦꯟ
ꯃꯐꯝ ꯈꯔꯗ ꯑꯣ ꯃꯐꯝ ꯈꯔꯗꯗꯤ ꯈꯔ ꯈꯔ ꯆꯨꯕ ꯃꯥꯜꯂꯦ ꯍꯧꯖꯤꯛ
ꯎꯝ
ꯃꯐꯝ ꯈꯔꯗꯤ ꯌꯥꯝ ꯃꯝꯃ ꯌꯥꯝ ꯃꯝꯃꯒ ꯎꯑꯦꯕ
ꯍꯣꯏ ꯃꯐꯝ ꯑꯃꯗ ꯅꯣꯡ ꯆꯨꯔꯗꯤꯀꯣ ꯅꯨꯡꯁꯤꯠ ꯁꯤꯠ ꯄꯅꯦ ꯃꯐꯝ ꯑꯃꯗ ꯑꯗꯨꯝ
ꯑꯁ ꯑꯩꯗꯤ ꯑꯩꯈꯣꯏꯔꯣꯝꯗ ꯆꯨꯔꯑꯗꯤ ꯐꯔꯅꯤ ꯅ ꯉꯥꯏꯔꯤꯕꯅꯤꯅꯦ
ꯆꯨꯨꯔꯥ
ꯀꯌꯥꯗꯤ ꯀꯨꯏꯔꯦ ꯅꯣꯡ ꯉꯥꯏꯕꯁꯦ ꯑꯁ ꯑꯩꯈꯣꯏꯗꯤ ꯅꯍꯥꯟꯗꯒꯤ ꯅꯣꯡꯗꯤ ꯃꯪꯕ ꯇꯥꯗꯤ ꯇꯥꯔꯛꯇꯕ
ꯌꯥꯝ ꯁꯥꯕ꯭ꯔꯥ ꯅꯣꯏ ꯑꯗꯨꯋꯥꯏꯗ
ꯑꯧ ꯁꯥꯏꯌꯦ ꯑꯗꯨꯕꯨ ꯍꯧꯖꯤꯛꯇꯤ ꯅꯨꯡꯁꯥ ꯊꯣꯛꯇꯕꯅꯤꯅ ꯈꯔꯗꯤ ꯏꯪꯉꯤꯗ
ꯎꯝ ꯅꯨꯡꯁꯥ ꯊꯣꯛꯇ꯭ꯔꯁꯨ ꯁꯥꯕ ꯋꯦꯗꯔ ꯂꯩꯗꯅ
ꯎꯝ
ꯗꯨꯅꯦ
ꯆꯥꯛ ꯍꯦꯟꯖꯥꯡꯗꯤ ꯀꯃꯥꯏ ꯇꯧꯔꯦ ꯍꯧꯔꯕ꯭ꯔꯣ?
ꯍꯧꯗ꯭ꯔꯤꯌꯦ ꯂꯩꯇꯕꯒꯤ ꯂꯩꯕꯅꯦ ꯑꯥꯛꯇꯤ ꯊꯣꯡꯂꯦ
ꯍꯣ ꯍꯣ ꯑꯍꯥꯎ ꯑꯍꯥꯎꯕ ꯑꯍꯥꯎ ꯑꯍꯥꯎꯕ ꯄꯨꯔꯛꯑꯣ ꯍꯥꯏꯕꯅꯦ
ꯑꯍꯥꯎꯕ ꯆꯥꯅꯤꯉꯥꯏ ꯂꯩꯇ꯭ꯔꯦ ꯉꯁꯤꯒꯤ ꯍꯋꯥꯏ ꯃꯅꯥꯗꯣ ꯑꯣꯏꯅ ꯊꯣꯡꯁꯤꯔꯥ ꯈꯟꯗꯦ
ꯍꯥꯎꯕꯅꯦꯗ ꯑꯆꯝꯕ ꯀꯪꯁꯣꯏ ꯑꯗꯨꯒꯨꯝꯕꯅ ꯍꯥꯎꯕꯅꯦ ꯗꯛꯇꯤ
ꯎꯝ ꯑꯈꯣꯏ ꯌꯨꯝꯒꯤ ꯃꯤꯗꯤ ꯁꯥ ꯁꯥ ꯅꯠꯇ꯭ꯔꯗꯤ ꯆꯥꯗꯕꯒꯤꯅꯤꯅꯦ ꯈꯥꯃꯦꯟꯒ ꯑꯥꯂꯨꯒꯨꯝꯕꯗꯤ ꯂꯩꯌꯦ꯫
ꯑꯗꯨꯒꯨꯝꯕꯅ ꯍꯥꯎꯕꯅꯦ ꯍꯨꯖꯤꯛꯇꯤ ꯑꯆꯝꯕꯒꯨꯝꯕ ꯑꯁ ꯅꯣꯏꯗꯤ ꯑꯗꯨꯝ ꯅꯨꯡꯇꯤꯒꯤ ꯁꯥ ꯈꯛꯇ ꯆꯥꯔꯛꯄꯒꯤ ꯑꯣꯏꯔꯝꯅꯤ ꯑꯗꯨꯗꯤ꯫
ꯎꯝ ꯅꯨꯡꯇꯤꯒꯤ ꯆꯥꯕꯅꯤꯅ ꯑꯗꯨꯝ ꯀꯥꯡꯁꯣꯏꯒꯨꯝꯕ ꯊꯣꯡꯅꯗꯤ ꯌꯦꯟꯁꯥꯡꯗꯣ ꯍꯥꯎꯇ꯭ꯔꯗꯤ ꯑꯗꯨꯝ ꯆꯥꯗꯕꯀꯣ
ꯑꯗꯨꯗꯤ ꯂꯧꯕ ꯆꯠꯂꯣ ꯍꯥꯏꯌꯣꯅ ꯉꯁꯤꯒꯤꯁꯨ꯫
ꯑꯁ ꯈꯪꯗꯦꯗ ꯉꯁꯤꯒꯤ ꯃꯣꯏ ꯆꯥꯅꯤꯡꯗꯕꯖꯥꯠꯅꯦ ꯂꯧꯒꯦ ꯍꯥꯏꯕ ꯍꯥꯏꯗꯦ ꯫ ꯇꯨꯃꯤꯟ ꯂꯩꯌꯦ꯫
ꯑꯁ ꯍꯧꯖꯤꯛ ꯈꯔ ꯉꯟꯕꯩ ꯑꯣꯏꯔꯝꯒꯅꯤ ꯍꯣꯔꯦꯟ
ꯍꯋꯥꯏ ꯃꯅꯥ ꯑꯣꯏꯅ ꯊꯣꯡꯂꯒꯦ ꯀꯪꯁ ꯉꯥ ꯑꯀꯪꯕ ꯍꯥꯞꯄꯒ
ꯑꯗꯨꯁꯨ ꯍꯥꯎꯕꯅꯤ ꯑꯁ ꯉꯥ ꯑꯁ ꯃꯅꯝ ꯃꯅꯝ ꯈꯛꯇꯒꯤꯁꯨ ꯑꯗꯨꯝ ꯊꯥꯗꯔꯗꯤ ꯑꯗꯨꯝ ꯌꯥꯔꯅꯤ
ꯎꯝ ꯆꯥꯃꯟꯕꯒꯤ ꯆꯥꯅꯤꯡꯗ꯭ꯔꯦꯗ ꯍꯋꯥꯏ ꯃꯅꯥꯗꯣ꯫
ꯑꯁ ꯑꯩꯗꯤ ꯍꯋꯥꯏ ꯃꯅꯥ ꯍꯥꯏꯕꯁꯦ ꯀꯔꯝꯕ ꯃꯅꯥ ꯑꯣꯏꯒꯦ
ꯍꯋꯥꯏ ꯑꯥ ꯍꯋꯥꯏ ꯑꯁꯥꯡꯕꯤꯗꯣ ꯑꯁꯥꯡꯕꯤꯒꯤ ꯃꯅꯥꯗꯣ ꯂꯩꯗꯅ
ꯎꯝ ꯑꯁꯥꯡ
ꯍꯋꯥꯏ ꯀꯥꯂꯦꯟꯒꯤ ꯍꯋꯥꯏ ꯂꯩꯕꯗꯣ
ꯑꯧ ꯑꯁꯥꯡ ꯑꯁꯥꯡꯕ ꯁꯤꯡꯖꯨꯒ ꯆꯥꯟꯅꯕꯗꯣ
ꯑꯥ ꯑꯗꯨꯒꯤ ꯃꯅꯥꯗꯣ
ꯑꯣ ꯑꯗꯨꯗꯤ ꯆꯝꯐꯨꯠꯁꯨ ꯍꯥꯎꯕꯅꯦ
ꯆꯥꯔꯣꯏꯗ ꯊꯣꯡꯕꯤꯔꯒ
ꯑꯆꯝꯕꯁꯨ ꯈꯔ ꯈꯔ ꯆꯥꯎ ꯍꯥꯏꯌꯣꯍꯦ ꯅꯣꯏ ꯏꯃꯨꯡꯗꯣ꯫
ꯁꯥ ꯉꯥꯛꯇ ꯆꯥꯕꯅꯤꯅ ꯑꯁ ꯑꯩꯗꯣ ꯉꯔꯥꯡꯗꯣ ꯇꯨꯝꯁꯤꯠ ꯐꯥꯗꯕꯒꯤꯔ ꯈꯪꯗꯦ ꯉꯁꯤꯁꯦ ꯏꯁꯥ ꯅꯥꯒꯦ ꯇꯧꯋꯦ ꯃꯤꯠꯀꯁꯦ ꯄꯥꯡꯕ ꯉꯝꯗꯦ
ꯑꯁ ꯊꯦꯡꯅ ꯇꯨꯝꯕꯒꯤ ꯑꯣꯏꯔꯝꯅꯤ
ꯔꯝꯃꯦ ꯑꯗꯨꯒ ꯎꯝ ꯄꯨꯡ ꯃꯉꯥꯗ ꯑꯃꯨꯛ ꯍꯧꯒꯠꯄ
ꯎꯝ
ꯑꯁ ꯑꯗꯨꯒ ꯑꯩꯗꯤ ꯀꯣꯛꯇꯣ ꯉꯥꯎꯕꯒꯨꯝ ꯃꯤꯠꯁꯨ ꯄꯥꯡꯕ ꯉꯝꯗꯦ ꯀꯣꯛꯇ ꯐꯤ ꯌꯦꯠꯂꯒ ꯆꯥꯛ ꯌꯦꯟꯁꯥꯡ ꯊꯣꯡꯕꯅꯦ꯫
ꯉꯟꯅ ꯇꯨꯝꯃꯁꯨ ꯊꯦꯡꯅ ꯇꯨꯝꯃꯁꯨ ꯉꯟꯅ ꯍꯧꯒꯠ ꯄꯗꯤ ꯉꯟꯅ ꯍꯧꯒꯠꯄꯗꯤ ꯍꯛꯆꯥꯡ ꯐꯕꯅꯦ
ꯑ
ꯑꯁ ꯑꯩꯗꯤ ꯑꯩꯗꯤ ꯉꯁꯥꯏ ꯅꯨꯡꯊꯤꯟ
ꯍꯥꯏꯔꯁꯨ ꯑꯩꯗꯣ
ꯇꯥꯕ꯭ꯔꯣ ꯑꯩꯗꯤ ꯉꯁꯥꯏ ꯅꯨꯡꯊꯤꯟ ꯇꯨꯝꯈ꯭ꯔꯕꯅꯦꯕ ꯇꯨꯝꯃꯦꯕ
ꯑꯁ ꯅꯪ ꯅꯨꯡꯊꯤꯟꯗ ꯇꯨꯝꯒꯦ ꯍꯥꯏꯔꯒ ꯑꯩꯈꯣꯏ ꯌꯨꯝꯗꯣ ꯂꯥꯡꯃꯟꯗꯅ ꯒ꯭ꯌꯥꯟ ꯃꯦꯟ ꯇꯥꯗꯕ
ꯎꯝ ꯏꯪꯕ ꯃꯐꯝꯗ ꯆꯠ
ꯂꯥꯡꯃꯟꯗꯅ ꯇꯨꯝꯕ ꯌꯥꯗꯦ ꯍꯥ
ꯃꯐꯝ ꯈꯔꯗ ꯇꯥꯟꯊꯣꯛꯑꯒ ꯇꯨꯝꯕ ꯌꯥꯗ꯭ꯔꯣ
ꯇꯥꯟꯕꯁꯨ ꯆꯠꯂꯣꯏꯗ ꯑꯩꯈꯣꯏ ꯌꯨꯝꯃꯤ ꯁꯨꯞ ꯌꯥꯝꯕ ꯗꯨꯕꯨ
ꯀꯥ ꯑꯃꯗ ꯊꯣꯡ ꯀꯣꯛ ꯂꯣꯟꯁꯤꯜꯂꯒ ꯇꯨꯝꯒꯦ ꯍꯥꯏꯗꯤ
ꯑꯁ ꯂꯣꯜꯂꯁꯨ ꯂꯥꯡꯃꯜꯂꯗꯤ ꯆꯪꯉꯦꯗ
ꯎꯝ ꯎꯝ ꯑꯗꯨꯃꯥꯏꯟ ꯇꯧꯕꯅꯦ ꯎꯝ ꯎꯝ
ꯅꯪꯗꯤ ꯉꯁꯤ ꯅꯨꯡꯊꯤꯟꯁꯦ ꯀꯔꯤ ꯇꯧꯔ ꯂꯩꯔꯦ
ꯑꯁ ꯑꯩꯗꯤ ꯇꯨꯝꯃꯦ ꯑꯃꯨꯛ ꯍꯧꯒꯠꯂꯒ ꯐꯣꯟ ꯌꯦꯡꯉꯦ ꯆꯥꯛ ꯂꯥꯡꯝꯕꯒꯤ ꯀꯩ ꯀꯩꯅꯣ ꯑꯃꯨꯛ ꯍꯧꯔꯒ ꯆꯥꯔꯦ ꯎꯝ ꯎꯝ ꯑꯁ ꯃꯐꯝ ꯈꯪ ꯃꯐꯝ ꯃꯔꯥꯡ ꯈꯪꯗꯅ ꯑꯗꯨꯝ ꯄꯪꯂꯩ ꯂꯩꯔꯒ ꯃꯇꯝ ꯑꯗꯨꯝ ꯑꯥ ꯌꯧꯒꯤ ꯄꯨꯡꯗꯣ ꯖꯔ ꯖꯔ ꯆꯠꯂꯦ
ꯎꯝ ꯅꯪꯗꯤ ꯌꯨꯝꯔꯣꯝ ꯀꯨꯝ ꯂꯥꯛꯈꯤꯔꯣꯏꯗ꯭ꯔꯣ
ꯑꯩ ꯍꯟꯗꯛꯀꯤꯗꯤ ꯀꯨꯝꯂꯛꯅꯤꯉꯥꯏ ꯂꯩꯇꯦꯗ
ꯑꯗꯨꯗꯩ ꯂꯩꯕ ꯌꯥꯝ ꯅꯨꯡꯉꯥꯏꯕ ꯃꯥꯜꯂꯦ
ꯑꯁ ꯅꯨꯡꯉꯥꯏꯕꯩ ꯅꯠꯇꯦ ꯌꯨꯝꯗ ꯂꯥꯛꯑꯁꯨ ꯀꯔꯤ ꯊꯕꯛ ꯇꯧꯅꯤꯉꯥꯏ ꯑꯗꯨꯝ ꯌꯨꯝꯗ ꯐꯝꯔꯒ ꯇꯨꯝꯃꯒ ꯂꯩꯒꯗꯕꯗꯨꯕꯨ ꯑꯗꯨꯒꯤ ꯁꯔꯨꯛꯄꯨꯗꯤ ꯏꯆꯦ ꯑꯁꯤꯗ ꯊꯕꯛ ꯆꯠꯄꯅꯦꯅ ꯆꯥꯛ ꯊꯣꯡꯕꯤꯅꯕ ꯃꯤ ꯂꯩꯇꯦ
ꯎꯝ ꯅꯆꯦꯗꯤ ꯑꯗꯨꯝ ꯅꯨꯡꯇꯤꯒꯤ ꯊꯕꯛꯇ ꯑꯗꯨꯝ ꯆꯠꯄ꯭ꯔꯥ
ꯑꯧ ꯃꯥꯗꯤ ꯑꯌꯨꯛ ꯉꯟꯇꯥ ꯆꯠꯂꯒ ꯄꯨꯡ ꯇꯔꯥꯃꯥꯊꯣꯏ ꯕꯣꯔꯣꯗ ꯍꯜꯂꯛꯑꯅꯤ
ꯃꯥ ꯔꯦꯁꯀꯤ ꯃꯇꯝ ꯂꯩꯕ꯭ꯔꯣ ꯄꯣꯊꯥꯕꯒꯤ ꯃꯇꯝ ꯂꯩꯕ꯭ꯔꯣ
ꯎꯝ ꯄꯨꯡ ꯕꯥꯔꯣ ꯑꯃ ꯑꯅꯤ ꯑꯍꯨꯝꯐꯥꯎ ꯂꯩꯔꯅꯤ ꯃ ꯃꯔꯤ ꯇꯥꯔꯗꯤ ꯑꯃꯨꯛ ꯆꯠꯈ꯭ꯔꯅꯤ ꯑꯗꯨꯒ ꯃꯉꯥ ꯃꯈꯥꯏ ꯇꯔꯨꯛ ꯑꯗꯨꯋꯥꯏꯗ ꯑꯃꯨꯛ ꯍꯜꯂꯛꯑꯅꯤ ꯆꯥꯛ ꯊꯣꯡꯕ ꯃꯇꯝꯗ ꯈꯛꯇꯅꯦ ꯃꯥꯅ ꯆꯠꯂꯤꯁꯦ
ꯑꯁ ꯑꯗꯨꯗꯤ ꯅꯪꯅ ꯀꯨꯛ ꯉꯥꯛꯇ ꯇꯥꯔꯦ
ꯎꯝ ꯑꯩꯅ ꯆꯥꯛ ꯊꯣꯡꯉꯒ ꯄꯤꯖꯔꯤꯅꯤꯅꯦ ꯃꯥꯅ ꯄꯨꯁꯤꯜꯂꯛꯄ ꯑꯩꯅ ꯊꯣꯡꯉꯒ ꯄꯤꯖꯕ
ꯅꯪꯒꯤ ꯁꯤꯌꯥꯔꯗꯤ ꯈꯥꯏꯔꯛꯇ꯭ꯔꯣ
ꯑꯁ ꯃꯥꯅ ꯄꯨꯁꯤꯜꯂꯅꯤ ꯆꯥꯅꯕ ꯑꯗꯩ ꯌꯨꯝꯒꯤ ꯕꯔꯥꯒꯨꯝꯕ ꯄꯤꯔꯅꯤ ꯑꯩꯅ ꯊꯣꯡꯉꯒ ꯄꯤꯖꯔꯦ
ꯍꯨꯝ
ꯑꯩꯅ ꯑꯌꯨꯛ ꯑꯌꯨꯛ ꯅꯨꯡꯗꯥꯡ ꯆꯥꯛ ꯄꯤꯖꯔꯒ ꯑꯩꯗꯤ ꯅꯨꯡꯊꯤꯟ ꯑꯗꯨꯋꯥꯏꯗ ꯀꯣꯂꯦꯖ ꯀꯥꯕꯅꯤꯅ
ꯎꯝ
ꯆꯥꯛ ꯊꯣꯡꯕꯤꯔꯒ ꯆꯥꯔꯗꯤ ꯀꯣꯂꯦꯖ ꯆꯠꯂꯅꯤ ꯀꯣꯂꯦꯖ ꯍꯜꯂꯛꯑꯗꯤ ꯑꯃꯨꯛ ꯆꯥꯛ ꯊꯣꯡꯉꯅꯤ
ꯐꯩꯌꯦ ꯐꯩꯌꯦ ꯑꯗꯨꯅ
ꯌꯨꯝꯗ ꯂꯥꯛꯑꯁꯨ ꯑꯁꯤ ꯃꯉꯥꯏꯌꯦ ꯇꯧꯗꯣꯏꯁꯤ
ꯎꯝ ꯐꯩꯌꯦꯕ ꯑꯗꯨꯅ ꯑꯗꯨꯝ ꯆꯠꯄꯗꯨꯅ ꯑꯩꯗꯤ ꯑꯁ ꯂꯩꯕ ꯍꯩꯅꯔꯣꯏꯗ ꯅꯍꯥꯟꯗꯣ ꯑꯩ ꯑꯗꯣ ꯑꯗꯨꯝ ꯂꯩꯕ ꯂꯩꯕ ꯆꯠꯄ ꯑꯩꯁꯨꯀꯣ ꯉꯥꯏꯍꯥꯛ
ꯑꯥ
ꯑꯗꯨꯒ ꯁꯥꯕꯅ ꯁꯥꯕꯅ ꯏꯁꯤꯡꯅ ꯌꯥꯝꯗꯕꯅꯦ ꯑꯁ ꯑꯩꯗꯤ ꯂꯩꯐꯝ ꯆꯥꯐꯝ ꯈꯪꯗꯅ ꯑꯗꯨꯝ ꯅꯨꯃꯤꯠ ꯍꯨꯝꯅꯤ ꯃꯔꯤꯅꯤꯗ ꯂꯥꯛꯑꯦ
ꯑꯗꯨꯝ ꯍꯥꯟꯅ ꯂꯩꯔꯛꯄ ꯀꯥꯟꯗꯗꯤ ꯍꯩꯅꯔꯣꯏꯕ ꯑꯗꯣ ꯀꯨꯏꯅ ꯍꯞꯇꯥ ꯑꯃꯃꯨꯛ ꯍꯦꯟꯅ ꯂꯩꯌꯣ ꯑꯗꯨꯗꯤ ꯑꯗꯨꯝ ꯍꯩꯅꯔꯛꯀꯅꯤ ꯂꯩꯕꯒꯤꯗꯣ ꯁꯥꯔꯁꯨꯀꯣ ꯍꯥꯟꯅ ꯏꯪꯕ ꯃꯐꯝꯗ ꯂꯩꯔꯒ ꯁꯥꯕ ꯃꯐꯝꯗ ꯂꯥꯛꯄꯗ ꯂꯥꯛꯄꯗꯗꯤ ꯍꯩꯅꯔꯣꯏꯕ ꯈꯥꯡꯕꯗ ꯈꯔ ꯋꯥꯒꯅꯤꯕ
ꯎꯝ
ꯅꯣꯡ ꯈꯔ ꯊꯥꯔꯛꯑꯣ ꯑꯩꯈꯣꯏꯔꯣꯝꯗꯁꯨ
ꯅꯣꯡꯗꯗꯤ ꯑꯗꯨꯝ ꯂꯩꯕꯔ ꯑꯩꯈꯣꯏꯔꯣꯝꯗꯗꯤ ꯆꯨꯔꯣꯏꯗꯣꯏꯔ ꯍꯣꯏ ꯆꯨꯔꯗꯤ ꯅꯣꯏꯔꯣꯝꯗ ꯊꯥꯎꯑꯣꯅ ꯑꯩ ꯂꯥꯎ ꯄꯤꯒꯦ ꯍꯣꯔꯦꯟ
ꯎꯝ ꯑꯁ ꯍꯧꯖꯤꯛ ꯍꯟꯗꯛꯀꯤ ꯊꯥꯁꯦ ꯎꯝ ꯃꯊꯪ ꯑꯥ ꯍꯥꯟꯅꯒꯤ ꯆꯍꯤꯒꯤꯗꯣ ꯑꯗꯨ ꯑꯗꯨꯒ ꯌꯦꯡꯅꯔꯗꯤ ꯍꯧꯖꯤꯛ ꯊꯥꯁꯦ ꯅꯣꯡꯒ ꯌꯥꯝ ꯆꯨꯔꯒ ꯏꯁꯤꯡꯒ ꯌꯥꯝ ꯆꯥꯎꯔꯒ ꯂꯩꯒꯗꯕ ꯃꯇꯝꯅꯤꯅꯦ
ꯍꯣꯏ ꯅꯣꯡ ꯆꯨꯗꯕꯒꯤ ꯂꯧꯗꯣ ꯍꯧꯅꯗ꯭ꯔꯦꯕ
ꯂꯧꯁꯨ ꯌꯥꯗ꯭ꯔꯦ ꯁꯨꯗ꯭ꯔꯦ ꯎꯝ
ꯑꯩꯈꯣꯏꯔꯣꯝꯁꯨ ꯅꯣꯡ ꯆꯨꯗꯕꯒꯤ ꯂꯧꯗꯣ ꯍꯧꯗ꯭ꯔꯦ
ꯑꯩꯈꯣꯏꯁꯨ ꯂꯧ ꯆꯠꯂꯕ꯭ꯔꯥ ꯍꯥꯏꯔꯒ ꯅꯣꯡ ꯇꯥꯗꯕꯅꯤꯅ ꯏꯁꯤꯡ ꯂꯩꯇꯦ ꯍꯥꯏꯔꯛꯑꯦ
ꯑꯗꯨꯅꯦ ꯅꯣꯡ ꯆꯨꯗꯔꯦ ꯍꯧꯖꯤꯛ ꯂꯧꯔꯥꯡ ꯇꯧꯔꯤꯕ ꯃꯤꯁꯤꯡꯗ ꯐꯔꯛ ꯇꯥꯒꯅꯤ
ꯎꯝ ꯅꯣꯡ ꯆꯨꯗ꯭ꯔꯗꯤ ꯁꯨꯕꯥꯁꯨ ꯌꯥꯔꯣꯏ ꯑꯗꯣ ꯃꯇꯝ ꯃꯇꯝ ꯂꯩꯇ꯭ꯔꯦꯗ ꯐꯧ ꯁꯨꯕꯥꯒꯤꯁꯦ ꯐꯧ ꯑꯁꯤ ꯂꯧ ꯁꯨꯕꯒꯤꯁꯨ ꯏꯁꯤꯡ ꯅꯣꯡ ꯐꯖꯅ ꯆꯥꯡ ꯅꯥꯏꯅ ꯇꯥꯗꯕꯅꯤꯅ
ꯎꯝ
ꯍꯧꯖꯤꯛꯇꯤ ꯂꯧ ꯁꯨꯒꯗꯕ ꯃꯇꯝꯗꯅ ꯅꯣꯡ ꯁꯨꯇꯥ ꯇꯥꯗ꯭ꯔꯒ ꯑ ꯈꯔ ꯂꯩꯔꯒ ꯑꯃꯨꯛ ꯐꯧ ꯂꯣꯛꯄꯒꯤ ꯃꯇꯝꯗꯣ ꯇꯥꯕ꯭ꯔꯣ
ꯍꯣꯏ ꯑꯗꯨꯃꯥꯏꯟ ꯇꯧꯋꯦ
ꯐꯧ ꯂꯣꯛꯄ ꯃꯇꯝꯗ ꯑꯃꯨꯛ ꯅꯣꯡ ꯆꯨꯔꯛꯀꯅꯤ ꯌꯦꯡꯉꯨ
ꯍꯣꯏ
ꯂꯣꯏꯅ ꯑꯣꯟꯅ ꯇꯩꯅꯔꯦ ꯃꯇꯝꯁꯦ
ꯑꯗꯨꯅꯦ ꯍꯥꯏꯔꯤꯁꯦ
ꯃꯩ ꯂꯥꯛꯄ꯭ꯔꯥ
ꯃꯩ ꯂꯥꯛꯑꯦ ꯍꯣꯏ ꯅꯣꯡ ꯃꯪꯉꯒ ꯅꯨꯡꯁꯤꯠ ꯁꯤꯠꯂꯁꯨ ꯃꯩ ꯃꯨꯠꯇꯦ
ꯑꯣ ꯉꯁꯤꯗꯤ ꯀꯔꯤ ꯇꯧꯕꯩꯒꯤꯔꯥ ꯌꯥꯝ ꯐꯩꯌꯦꯅꯥ
ꯈꯪꯗꯦꯅꯦ ꯃꯔꯛ ꯃꯔꯛꯇ ꯑꯗꯨꯝ ꯁꯣꯅꯣ ꯆꯨꯔꯛꯄ ꯖꯥꯠꯅꯤ ꯃꯩꯁꯨ
ꯐꯔꯤꯅꯦ ꯍꯧꯖꯤꯛ ꯃꯩ ꯑꯗꯨꯝ ꯂꯥꯛꯏꯗꯣ ꯍꯣꯔꯦꯟꯗꯤ
ꯎꯝ ꯃꯩꯗꯣ ꯍꯟꯗꯛꯇꯤ ꯔꯤꯒꯨꯂꯔ ꯇꯧꯋꯦ
ꯑꯣ ꯐꯔꯦ ꯑꯗꯨꯅ ꯃꯩ ꯂꯥꯛꯑꯗꯤ ꯅꯦꯠꯁꯨ ꯅꯨꯡꯉꯥꯏꯔꯅꯤ ꯅꯣꯡ ꯅꯣꯡ ꯇꯥꯔꯁꯨ ꯃꯩ ꯂꯥꯛꯑꯗꯤ ꯑꯗꯨꯝ ꯂꯩꯕ ꯅꯨꯡꯉꯥꯏꯕꯅꯦꯗꯥ
ꯍꯣꯏꯅꯦ ꯃꯩ ꯃꯩꯁꯨ ꯂꯥꯛꯇ꯭ꯔꯦ ꯅꯣꯡ ꯑꯃꯨꯛ ꯇꯥꯁꯜꯂꯗꯤꯀꯣ ꯑꯁ ꯂꯩ ꯐꯝ ꯆꯥꯐꯝ ꯐꯥꯎ ꯒ꯭ꯌꯥꯟ ꯇꯥꯗꯦ
ꯍꯣꯏ ꯑꯗꯨꯅꯦ ꯇꯧꯐꯝꯁꯨ ꯈꯪꯗꯕꯅꯦ ꯐꯣꯟꯒ ꯃꯩ ꯂꯩꯇ꯭ꯔꯗꯤ ꯑꯁ ꯍꯥꯄꯨ ꯌꯥꯝ ꯆꯨꯔꯅꯤ ꯂꯩꯕꯗ
ꯎꯝ ꯑꯗꯨꯅꯦ ꯅꯪꯗꯤ ꯍꯌꯦꯡ ꯀꯗꯥꯏꯗ ꯆꯠꯀꯅꯤ ꯀꯣꯏꯕ ꯆꯠꯇꯣꯏꯔꯣ
ꯑꯩ ꯑꯁ ꯀꯣꯏꯅꯤꯉꯥꯏ ꯄꯨꯄꯨꯒꯤ ꯃꯀꯣꯛ ꯂꯩꯇꯦꯗꯥ
ꯀꯣꯏꯌꯨ ꯀꯩꯅꯣ
ꯀꯣꯏꯅꯤꯡꯉꯥꯏꯁꯨ ꯃꯀꯣꯛꯇꯣ ꯂꯩꯇ꯭ꯔꯗꯤ ꯆꯠꯊꯣꯛꯄ ꯌꯥꯗꯦꯅꯦ
ꯀꯣꯏꯊꯣꯛ ꯀꯣꯏꯁꯤꯟ ꯇꯧ ꯀꯩꯅꯣ
ꯋꯥꯏꯑꯦ ꯆꯠꯊꯣꯛ ꯆꯠꯁꯤꯟ ꯇꯁ ꯆꯠꯄꯁꯨ ꯑꯁ ꯍꯌꯦꯡꯁꯦ ꯈꯪꯗꯦ ꯆꯠꯄ ꯌꯥꯕꯒꯤ ꯆꯥꯟꯁꯇꯤ ꯂꯩꯌꯦ
ꯆꯠꯂꯣ ꯆꯠꯂꯣ ꯃꯇꯝ ꯂꯩꯔꯤꯉꯩꯗ ꯆꯠꯍꯧꯒꯗꯕꯅꯤ ꯀꯔꯤꯅꯣ ꯍꯌꯦꯡꯋꯥꯏ ꯍꯟꯅꯨꯔꯀꯥꯟꯗ ꯆꯠꯀꯦ ꯌꯥꯄꯣꯠ ꯅꯠꯇꯦ
ꯎꯝ ꯊꯕꯛ ꯑꯃ ꯆꯠꯂꯣꯅ ꯊꯥꯔꯛꯄ ꯃꯥ ꯊꯥ ꯊꯥꯔꯛꯄ ꯍꯥꯏꯔꯛꯄꯒꯨꯝ ꯇꯧꯋꯦ ꯌꯨꯝꯗꯒꯤ
ꯑꯣ ꯑꯁ
ꯉꯔꯥꯡꯁꯨ ꯆꯠꯂꯨꯋꯦ
ꯑꯥ
ꯕꯦꯡ ꯁꯦꯝꯕ
ꯑ
ꯑꯩꯈꯣꯏ ꯏꯅꯝꯃꯒꯤ ꯁꯦꯝꯕꯤꯕꯗꯣ ꯀꯩꯅꯣ ꯀꯥꯔꯠꯇꯣ ꯂꯧꯕ ꯆꯠꯄ
ꯁꯦꯝꯕ ꯂꯣꯏ
ꯎꯝ ꯑꯁ ꯕꯖꯥꯔꯗꯁꯨ ꯅꯨꯡꯁꯥ ꯌꯥꯝ ꯁꯥꯏꯗ ꯊꯣꯛꯅꯤꯡꯉꯥꯏ
ꯍꯣꯏ ꯌꯥꯝ ꯁꯥꯕꯅꯦ ꯃꯤ ꯌꯥꯝꯕꯅꯤꯅꯀꯣ
ꯑꯦ ꯎꯝ
ꯃꯤ ꯌꯥꯝꯕ ꯃꯐꯝꯗꯗꯤ ꯑꯗꯨꯝ ꯁꯥꯕꯅꯤꯗ ꯍꯣꯏ ꯑꯗꯨꯅꯦ
ꯍꯟꯗꯛꯀꯤꯁꯦ ꯁꯥꯕꯁꯦ ꯍꯦꯟꯒꯠꯄ꯭ꯔꯥ ꯈꯪꯗꯦꯗ
ꯍꯥꯥ
ꯁꯥꯕꯁꯦ ꯍꯦꯟꯒꯠꯄ ꯃꯥꯜꯂꯦꯕ
ꯍꯣꯏ
ꯅꯣꯡꯁꯨ ꯃꯪꯔꯒ ꯁꯨꯛꯇꯗꯤ ꯇꯥꯗꯦ
ꯅꯣꯡ ꯇꯥꯔꯗꯤ ꯐꯒꯗꯕꯅꯤꯅꯦ
ꯎꯝ ꯅꯣꯡ ꯇꯥꯔꯗꯤ ꯑꯁ ꯑ ꯍꯧꯖꯤꯛ ꯅꯣꯡ ꯅꯣꯡꯃ ꯅꯣꯡ ꯅꯤꯅꯤ ꯑꯍꯤꯡ ꯅꯨꯡꯊꯤ ꯅꯥꯏꯗꯅ ꯐꯖꯅ ꯆꯨꯔꯕ ꯂꯧꯒꯤ ꯏꯁꯤꯡ ꯗꯙꯃꯥ ꯂꯩꯔꯕ ꯑꯗꯨꯗꯤ ꯃꯤꯁꯤꯡꯁꯦ ꯌꯨꯝ ꯂꯧꯗ ꯂꯣꯏ ꯆꯠꯅꯈ꯭ꯔꯅꯤꯀꯣ
ꯍꯣꯏ ꯑꯗꯨꯅꯦ
ꯊꯔꯣꯏ ꯈꯨꯟꯕꯒ ꯆꯠꯇ꯭ꯔꯕ꯭ꯔꯣ
ꯑꯁ ꯊꯔꯣꯏ ꯈꯨꯟꯕ ꯆꯠꯉꯥꯏ
ꯑꯁ ꯅꯣꯡꯃ ꯅꯤꯅꯤ ꯐꯖꯅ ꯆꯨꯔꯒ ꯏꯁꯤꯡꯒ ꯗꯃ ꯂꯩꯔꯛꯑꯗꯤ ꯂꯧ ꯁꯨꯕꯒꯤꯔꯥ ꯊꯔꯣꯏ ꯈꯨꯟꯕꯒꯤꯔꯥ ꯃꯤ ꯂꯧ ꯂꯧ